ꯂꯣ ꯑꯣ ꯂꯣ
ꯍꯜꯂꯣ
ꯑꯥ ꯇꯥꯌꯦ
ꯇꯥꯗ꯭ꯔꯥꯁꯨ ꯑꯗꯨꯝ ꯄꯥꯏꯌꯣ ꯊꯝꯒꯅꯨ
ꯑꯍꯣꯏ ꯇꯥꯌꯦ
ꯇꯥꯕ꯭ꯔꯣ
ꯑꯥ ꯑꯩ ꯈꯣꯟꯖꯦꯜ
ꯅꯦꯠꯋꯥꯛ ꯅꯨꯡꯉꯥꯏꯇꯕ ꯃꯥꯜꯂꯦ ꯍꯦꯜꯂꯣ
ꯑꯩ ꯑꯩ ꯇꯗꯕ꯭ꯔꯣ ꯍꯜꯂꯣ
ꯅꯪ ꯈꯣꯟꯖꯦꯜꯁꯤ ꯄꯥꯛ ꯇꯥꯗꯦꯅꯦ ꯀꯩꯒꯤꯅꯣ
ꯅꯪ ꯅꯪꯅ ꯉꯥꯡꯕ ꯑꯩ ꯐꯖꯅ ꯇꯥꯏꯌꯦ ꯑꯥꯎ ꯍꯣꯏ ꯍꯣꯏ ꯍꯣꯏ ꯍꯣꯏ
ꯉꯥꯏꯍꯛ ꯂꯩꯔꯗꯤ ꯑꯗꯨꯝ ꯇꯥꯒꯅꯤ
ꯑꯥ ꯑꯩꯗꯤ ꯇꯥꯏꯅꯦ ꯑꯩꯒꯤ ꯀꯔꯤꯒꯤ ꯇꯥꯗꯕ꯭ꯔꯥ
ꯍꯜꯂꯣ
ꯇꯥꯏꯌꯦ ꯍꯜꯂꯣ
ꯑꯥꯕ꯭ꯔꯣ
ꯇꯥꯌꯦ
ꯍꯦꯜꯂꯣ
ꯎꯝ ꯇꯥꯏꯌꯦ ꯐꯖꯅ
ꯑꯗꯨꯝ ꯄꯥꯏꯌꯣ ꯄꯥꯏꯌꯣ
ꯅꯪꯅ ꯉꯥꯡꯕꯗꯤ ꯇꯥꯏꯌꯦ ꯑꯩꯅ ꯉꯥꯡꯕ ꯇꯥꯗꯕ꯭ꯔꯣ ꯂꯣ
ꯇꯥꯗꯦꯅꯦ ꯀꯩꯒꯤꯅꯣ ꯉꯁꯤꯁꯦ
ꯑꯩ ꯅꯪꯅ ꯍꯥꯏꯕꯗꯤ ꯂꯣꯏꯅ ꯇꯥꯏꯌꯦ
ꯑꯗꯨꯝ ꯄꯥꯏꯌꯣꯀꯣ
ꯍꯤꯜꯂꯣ ꯍꯜꯂꯣ ꯍꯜꯂꯣ ꯇꯥꯕ꯭ꯔꯣ
ꯑꯗꯨ ꯎꯝ
ꯅꯦꯠꯋꯥꯛ ꯌꯥꯗꯦꯅꯦ
ꯆꯥꯗꯦꯅꯦ
ꯇꯥꯗ꯭ꯔꯦ
ꯀꯅꯥꯒ ꯂꯩꯔꯤꯅꯣ
ꯍꯥꯥ
ꯀꯅꯥ ꯀꯅꯥ ꯂꯩꯒꯦ
ꯏꯊꯟꯇꯅꯦ
ꯍꯗ
ꯢꯊꯥꯟꯗ ꯂꯩꯌꯦ ꯑꯣ
ꯍꯜꯂꯣ ꯇꯥꯢꯌꯦ
ꯎꯝ
ꯅꯪꯅ ꯉꯥꯡꯕꯗꯤ ꯐꯖꯅ ꯇꯥꯏꯌꯦ ꯍꯥꯥ
ꯇꯤꯡ ꯉꯩ ꯎ ꯎꯁ ꯎꯁ
ꯍꯜꯂꯣ
ꯃꯈꯣꯟ ꯇꯥꯗꯕ ꯁꯣꯝꯗ ꯄꯩꯊꯣꯛꯑꯒ ꯃꯅꯝ ꯀꯟꯕꯒ ꯑꯁ ꯂꯣꯏꯔꯦ
ꯇꯥꯗ꯭ꯔꯁꯨ ꯑꯗꯨꯝ ꯉꯥꯡꯕꯅꯦ
ꯑ ꯅꯨꯡꯁꯤꯠꯗꯤ ꯁꯤꯠꯂꯦꯍꯦ
ꯇꯥꯗꯕ꯭ꯔꯣ
ꯍꯜꯂꯣ
ꯍꯧꯊꯔꯕꯅꯤ ꯀꯩ ꯏꯟꯁꯥꯡ ꯆꯥꯔꯀꯦ
ꯌꯦꯟ ꯊꯣꯡꯕꯥ ꯌꯦꯟ ꯊꯣꯡꯕ ꯆꯥꯏꯌꯦ
ꯀꯩ ꯏꯟꯁꯥꯡ ꯆꯥꯥꯒꯦ
ꯌꯦꯟ ꯊꯣꯡꯕ ꯆꯥꯏꯌꯦ
ꯅꯧ ꯃꯤꯅꯤꯠ ꯍꯀꯨ ꯗꯥꯎ ꯀꯣꯟ ꯆꯦ
ꯍꯂꯣ ꯌꯦꯟ ꯊꯣꯡꯕ ꯆꯥꯒꯅꯤ ꯑꯩꯗꯤ ꯏꯟꯖꯥꯡ ꯑꯍꯥꯎꯕꯥ ꯆꯥꯏꯑꯦ ꯉꯁꯤꯗꯤ ꯑꯩꯅ ꯌꯦꯟ ꯊꯣꯡꯕꯗꯣ ꯍꯥ ꯍꯜꯂꯣ ꯑꯩꯅ ꯌꯦꯡ ꯊꯣꯡ ꯃ ꯑꯗꯨꯒ
ꯇꯨꯡꯗ꯭ꯔꯕ
ꯌꯦꯟꯗꯣ ꯅꯪ
ꯇꯥꯗꯕꯅꯦꯅ ꯉꯥꯡꯅꯤꯉꯥꯏ ꯂꯩꯇ꯭ꯔꯤꯅꯦ ꯀꯩ ꯋꯥ ꯉꯥꯡꯗꯣꯅꯣ ꯈꯪꯗꯦ
ꯇꯥꯔꯀꯥꯟꯗꯗꯤ ꯇꯥꯔꯗꯤ ꯐꯗꯧꯕ
ꯍꯥ
ꯇꯥꯗ꯭ꯔꯕꯅꯦꯅ ꯒ꯭ꯌꯥꯟꯃꯥꯟ ꯇꯥꯗꯦ
ꯇꯥꯗ꯭ꯔꯦ
ꯑꯣ ꯀꯔꯤꯅꯣꯅꯦ ꯌꯥꯗ꯭ꯔꯦꯅꯦ
ꯁꯚꯦꯟ ꯁꯚꯦꯟ
ꯁꯤꯗꯤ ꯍꯜꯂꯣ ꯍꯥꯥ ꯅꯨꯡꯉꯥꯏꯅ ꯂꯩꯌꯦ ꯎꯝ ꯎꯝ
ꯕꯦꯔꯅꯦ
ꯇꯥꯕ꯭ꯔꯣ
ꯀꯩꯒꯤꯅꯣ ꯇꯥꯗꯦꯅꯦ ꯁꯦ
ꯑꯝꯇ ꯇꯥꯗꯕ꯭ꯔꯣ ꯍꯜꯂꯣ ꯍꯜꯂꯣ ꯍꯥꯂꯣ
ꯐꯥꯖꯅꯥ ꯇꯥ ꯄꯥꯏꯗꯕꯩ
ꯑ ꯑꯗꯨ ꯑ ꯍꯥꯜꯂꯣ ꯑꯗꯨꯝ
ꯐꯖꯅ ꯄꯥꯏꯌꯣ
ꯍꯥ
ꯁꯦꯡꯅꯥ ꯇꯥ
ꯅꯪꯒꯤ ꯈꯣꯟꯖꯦꯜꯗꯣ ꯇꯥꯕ ꯅꯨꯡꯉꯥꯏꯇꯦ ꯆꯞꯄꯦ ꯆꯞꯄꯦ
ꯇꯥꯗ꯭ꯔꯦ ꯑꯝꯇꯥ ꯑꯗꯨꯝ ꯄꯥꯏꯌꯣ ꯇꯥꯗ꯭ꯔꯁꯨ
ꯎꯝ ꯀꯅꯥ ꯀꯅꯥ ꯂꯩꯒꯦ
ꯏꯊꯟꯗ ꯂꯩꯌꯦ
ꯁꯦꯁ
ꯍꯥꯥ
ꯃ ꯅꯣꯏ ꯑꯦꯛꯖꯥꯝ ꯊꯥꯔꯕꯣ ꯎꯝ ꯍ ꯀꯣꯁꯤꯟ ꯊꯥꯅꯅꯕꯅꯅꯤ ꯀꯣꯜꯁ ꯁꯃ